ꯑ ꯇꯥꯏꯀꯣ
ꯑꯥꯎ ꯇꯥꯕ꯭ꯔꯣ ꯁꯦꯡꯅ ꯇꯥꯕ꯭ꯔꯣ
ꯇꯥꯏ ꯇꯥꯏ
ꯁꯦꯡ ꯁꯦꯡꯕ꯭ꯔꯣ
ꯏꯁꯩ ꯑꯅꯤ ꯁꯦꯡꯉꯦ
ꯉꯁꯤꯗꯤ ꯈꯔ ꯁꯦꯡꯅꯃꯨꯅꯦ ꯅꯍꯥꯟꯗꯨꯒꯤ ꯑꯣꯏꯅ
ꯍꯣꯏ
ꯀꯩꯗꯧꯔꯤꯅꯣ
ꯆꯥꯗ꯭ꯔꯤꯌꯦ
ꯆꯥꯗ꯭ꯔꯤꯌꯦ ꯅꯪꯗꯤ
ꯑꯩꯁꯨ ꯁꯥꯗꯕꯤꯗ
ꯑꯣ ꯀꯔꯤ ꯃꯊꯦꯜ ꯊꯣꯡꯒꯦ ꯅꯣꯏꯕꯨ
ꯉꯁꯤꯗꯤ ꯗꯥꯜ ꯊꯣꯡꯉꯦ ꯍꯋꯥꯏ
ꯑꯣ
ꯅꯣꯏꯗꯤ
ꯑꯩꯈꯣꯏꯁꯦ ꯈꯥꯟꯗ ꯎꯁꯣꯏ ꯑꯁꯤꯟꯕ ꯂꯩꯗꯅꯎꯁ ꯑꯃ ꯑꯩ ꯑꯁꯣꯏ ꯇꯧꯔꯒ ꯍꯥꯏꯕꯒꯤꯗ ꯑꯗꯨꯗ ꯊꯣꯡꯉꯤ ꯍꯥꯏ
ꯑꯣ ꯑ ꯅꯃꯥꯅ ꯊꯣꯡꯕ꯭ꯔꯥ
ꯍꯣꯏ ꯏꯃꯥ ꯊꯣꯡꯉꯦ
ꯑꯣ
ꯅꯣꯡ ꯆꯨꯗ꯭ꯔꯣ ꯎꯝ ꯅꯣꯡ ꯆꯨꯕ꯭ꯔꯣ ꯅꯣꯡꯆꯨꯕ꯭ꯔꯣ
ꯍꯣꯏ ꯍꯣꯏ
ꯑꯣ
ꯉꯁꯤꯗꯤ ꯀꯔꯤ ꯊꯕꯛ ꯆꯠꯀꯔꯣ
ꯑꯁꯤꯁ ꯌꯨꯝꯗ ꯂꯩꯒꯅꯤ ꯅꯣꯡ ꯆꯨꯕꯅꯤꯅ ꯎꯄꯥꯏ ꯂꯩꯇꯦ ꯇꯨꯝꯃꯒ ꯂꯩꯒꯅꯤ ꯌꯨꯝꯗ
ꯅꯣꯡ ꯆꯨꯕꯅꯤꯅ ꯊꯕꯛꯁꯨ ꯆꯠꯄ ꯌꯥꯗꯤꯦꯀꯣ
ꯎꯝ ꯊꯕꯛ ꯆꯠꯄ ꯌꯥꯗꯦ ꯑꯗꯨꯝ ꯌꯨꯝꯗ ꯐꯃꯨꯡꯗ ꯐꯣꯟ ꯌꯦꯡꯂꯡꯒꯀꯣ ꯇꯅꯤ ꯅꯪꯗꯤ ꯅꯤꯡꯁꯤ ꯂꯩꯒꯗ꯭ꯔꯣ ꯀꯥ ꯆ ꯅꯣꯡꯗ ꯐꯥꯀꯤꯁꯦ ꯑ
ꯅꯣꯏꯗꯤ ꯒꯥꯔꯤ ꯂꯩꯌꯦ ꯑꯗꯨꯅ ꯀꯣꯏꯔꯛꯑꯣ
ꯍꯣꯏ ꯅꯨꯡꯉꯥꯏꯁꯦ ꯂꯝꯕꯤ ꯐꯠꯇꯕꯅꯤꯅ ꯎꯄꯥꯏ ꯂꯩꯇꯦ ꯂꯝꯕꯤꯗꯣ ꯈꯔ ꯐꯔꯗꯤꯩꯗ ꯋꯥꯠ ꯂꯝꯕꯤꯁꯨ ꯀꯨꯔꯥꯏ ꯀꯔꯦ ꯀꯨꯔꯥꯏ ꯀꯔꯦ ꯏꯁꯤꯡꯅ ꯂꯣꯏ ꯌꯥꯗ꯭ꯔꯦ
ꯑꯣ
ꯅꯪꯗꯤ ꯆꯥꯔꯕꯣ ꯁꯥ
ꯀ꯭ꯔꯤꯚ
ꯆꯥꯛ ꯆꯥꯔꯕꯣ ꯅꯪꯗꯤ
ꯁꯥꯗꯕꯤ ꯌꯥꯦ ꯏꯟꯁꯥꯡ ꯍꯧꯗꯕꯅꯤꯅ ꯆꯥꯛꯁꯨ ꯆꯥꯅꯤꯡꯗ꯭ꯔꯦꯗ
ꯑꯩꯁꯨ ꯍꯧꯖꯤꯛꯀꯥꯟ ꯆꯥꯛ ꯆꯥꯕ ꯑꯁ ꯆꯛ ꯆꯥꯕꯗꯣ ꯅꯨꯡꯉꯥꯏꯇꯦ ꯉꯔꯥꯡ ꯁ ꯑꯩꯁꯨ ꯍꯧꯖꯤꯛꯀꯥꯟ ꯆꯥꯛ ꯆꯥꯕꯗ ꯅꯨꯡꯉꯥꯏꯇꯦ ꯉꯔꯥꯡꯁꯨ ꯆꯥꯛ ꯆꯥꯗꯕꯤꯗ ꯑꯦꯅꯔꯖꯤꯁꯨ ꯆꯠꯄꯅꯦ ꯑꯗꯨ ꯂꯥꯝꯗꯦꯅꯦ ꯆꯠꯂꯁꯨ
ꯎꯝ ꯑꯗꯨ ꯑꯗꯨꯅꯤ
ꯅꯨꯡꯁ ꯁꯥꯥꯕꯒꯤꯔ ꯈꯗ‌ꯦ ꯅꯪꯗꯤ ꯀꯩꯗꯧꯔꯤꯅꫭ ꯍꯧꯖꯤꯛ
ꯑꯗꯨꯝ ꯐꯝꯃꯒ ꯂꯩꯗ
ꯑꯣ
ꯅꯪꯗꯤ ꯍꯧꯒꯠꯂꯕꯣ
ꯍꯧꯒꯠꯂꯒ ꯑꯃꯨꯛꯀ ꯐꯃꯨꯡꯗ ꯑꯃꯨꯛꯀ ꯂꯩꯔꯤꯅꯤ
ꯎꯝ ꯅꯣꯏꯗꯤ ꯂꯩꯁꯥꯕꯤꯅꯤꯅ ꯑꯗꯨꯝ ꯇꯨꯝꯒꯦ ꯍꯥꯏꯔꯁꯨ ꯇꯨꯝꯃꯣ ꯀꯣꯏꯒꯦ ꯍꯥꯏꯔꯁꯨ ꯀꯣꯏꯌꯨ
ꯅꫭꯏꯒꯤ ꯀꯨꯁꯤꯅꯤꯅꯦ
ꯑ
ꯑꯩꯈꯣꯏꯗꯤ ꯎꯄꯥꯏ ꯂꯩꯇꯦ
ꯂꯩꯁꯥꯕꯤꯈꯣꯏꯗ ꯈꯔ ꯐꯩ ꯑꯁ ꯅꫭꯏꯗꯤ ꯑꯩꯁ ꯉꯟꯅ ꯍꯧꯒꯛꯀꯅꯤ ꯉꯟꯅ ꯆꯥꯛꯛ ꯏꯟꯁꯥꯡ ꯊꯣꯡꯒꯅꯤ ꯑꯩꯁ ꯇꯟꯗꯤ ꯇꯟꯂꯕꯅꯤꯀꫭ ꯅꫭꯏꯁꯨ
ꯎꯝ ꯌꯥꯝ ꯇꯥꯜꯂꯦꯗ
ꯍꯧꯖꯤꯛꯇꯤ ꯐꯩ ꯏꯪꯊꯝꯊꯥꯗ ꯍꯦꯟꯅ ꯇꯜꯂꯝꯒꯅꯤ
ꯎꯝ
ꯑꯩꯈꯣꯏꯁꯨ ꯏꯟꯊꯝꯊꯥꯗ ꯍꯧꯒꯠꯅꯤꯡꯉꯥꯏ ꯇꯟꯕꯅꯤꯅ ꯅꯣꯏꯗꯤ ꯑꯉꯥꯡꯗꯩ ꯑꯃꯨꯛꯀ ꯑꯩꯁ ꯋꯥꯔꯝꯅꯤ
ꯋꯥꯏ ꯋꯥꯏ ꯋꯥꯗ‌ꯦ ꯍꯥꯏꯕꯗꯤ ꯅꯥꯠꯇ‌ꯦ ꯌꯥꯝ ꯋꯥ ꯕꯖꯥꯠꯅꯤ
ꯂꯩꯁꯕꯤꯗꯒꯤ ꯍꯦꯟꯅ ꯋꯥꯏꯅ‌ꯦ
ꯍꯣꯏ
ꯉꯁꯤ ‌ꯅ‌ꯪ ꯀꯥꯆ ꯇꯖꯕꯩꯒꯗ꯭ꯔꯣ
ꯍꯥ
ꯉꯁꯤꯗꯤ ꯂꯩꯒꯗ꯭ꯔꯣ ꯅꯪ ꯅꯪꯕꯨ
ꯍꯣꯏ ꯂꯩꯥꯏꯒꯅꯤ
ꯑꯁ ꯆꯨꯖꯥꯛꯒꯨꯝꯕ ꯂꯩꯔꯗꯤ ꯐꯨꯠꯄꯤꯔꯝꯃꯨ ꯀꯣꯏꯕ ꯂꯥꯛꯀꯦ
ꯍꯣꯏ ꯂꯥꯛꯑꯣ ꯄꯨꯔꯤꯒꯨꯝꯕꯁꯨ ꯆꯁꯤꯅꯦ ꯅꯣꯡꯃ
ꯍꯣꯏ ꯑꯁ ꯅꯣꯡ ꯆꯨꯕꯒꯤ ꯄꯨꯔꯤꯒꯨꯝꯕꯗꯤ ꯆꯥꯕꯗꯤ ꯍꯥꯎꯕꯅꯤꯀꯣ
ꯎꯝ ꯁꯦꯝꯕꯗꯤ ꯑꯩꯅ ꯁꯦꯝꯕꯤꯒꯦ ꯅꫭꯏꯅ ꯑꯉꯥꯡ ꯄꫭꯕꯤꯔꯗꯤ ꯁꯦꯝꯕꯗꯤ ꯍꯥꯏꯌꯦꯕ ꯑꯩꯁꯨ
ꯍꯥꯎꯕ꯭ꯔꯣ ꯃꯤ ꯈ꯭ꯔꯒꯤꯗꯤꯀꯣ ꯀꯟꯕꯁꯨ ꯌꯥꯎꯋꯦ ꯃꯤ ꯈꯔ ꯁꯦꯝꯕ ꯄꯨꯔꯤꯗꯨ ꯌꯥꯝ ꯀꯟꯕꯗꯣ ꯑꯗꯨꯝ ꯌꯥꯎꯋꯀꯣ
ꯑꯁ ꯎꯝ
ꯑꯗꯨꯝ ꯂꯩꯏꯕ
ꯑꯗꯨꯃꯥꯏꯅ ꯇꯧꯔꯣꯏꯗ ꯑꯩꯗꯤ ꯄꯨꯔꯤ ꯁꯦꯝꯃꯗꯤ ꯍꯥꯏꯌꯦ ꯑꯇꯣꯞꯄꯗꯤ ꯈꯪꯗꯦ ꯄꯨꯔꯤꯗꯤ ꯁꯦꯝꯕ ꯍꯥꯏꯕ ꯖꯠꯅꯤ ꯑꯩꯁꯨ
ꯑꯩꯗꯤ ꯁꯨꯈꯥꯁꯨ ꯃꯔꯛ ꯃꯔꯛꯇꯗꯤ ꯍꯥꯎꯋꯦ ꯁꯨꯈꯥꯗꯣ
ꯁꯨꯈꯥꯗ ꯆꯅꯤꯡꯗ‌ꯦꯗꯥ ꯑꯩꯗꯤ
ꯑ ꯕꯖꯥꯔꯗꯀꯣ ꯁꯨꯈꯥ ꯃꯐꯝ ꯑꯃ ꯂꯩꯕꯅꯤꯅ ꯌꯥꯝ ꯍꯥꯎꯕ ꯑꯁꯇꯤꯌꯥꯗ
ꯑꯣ ꯕꯇꯔꯒ ꯊ ꯑ ꯍꯥꯞꯄꯖꯥꯠꯗꯣ
ꯑꯗꯨ ꯍꯥꯞꯀꯦꯔꯥ ꯈꯪꯗꯦ ꯎ ꯃꯣꯏꯗꯤ ꯁꯟꯁꯥꯒꯤ ꯃꯅꯨꯡꯁ ꯁꯥꯒꯨꯝꯕꯁꯨ ꯊꯣꯡꯕꯅꯦ ꯑꯐꯇꯔꯅꯤ ꯃꯣꯏꯗꯣ ꯍꯑꯣꯣꯏ ꯃꯣꯏꯗꯣ ꯀꯩꯗꯧꯔꯤꯅꯣꯪꯗꯤ ꯑꯉꯥꯡ ꯂꯧꯔꯤꯔꯣ ꯀꯩꯗꯧꯔꯤꯅꯣ
ꯑꯉꯥꯡ ꯂꯥꯎꯗꯨꯗ ꯍꯧꯖꯤꯛꯀꯤꯤ
ꯎꯝ ꯑꯣ
ꯂꯧꯋꯦ ꯍꯧꯖꯤꯛꯇꯤ ꯑꯩꯅ ꯆꯥꯛ ꯌꯦꯟꯁꯥꯡ ꯊꯣꯡꯕꯀꯣ
ꯑ
ꯃꯥꯅ ꯑꯩ ꯂꯧꯕꯤꯒꯦ ꯍꯥꯏꯅ ꯄꯨꯔꯒ ꯆꯠꯈꯤꯕꯅꯤ ꯃꯥꯒꯤ ꯔꯨꯝꯗ ꯇꯨꯡ ꯈꯔꯞꯖꯥꯔ ꯀꯔꯤ ꯇꯧꯕ꯭ꯔꯥ ꯈꯪꯗꯦ
ꯑꯗꯨꯅ ꯍꯧꯖꯤꯛ ꯊꯕꯛ ꯈꯔ ꯋꯥꯏ ꯁꯪꯂꯝꯕꯅꯤ ꯑꯗꯨꯗꯤ
ꯎꯝ
ꯃꯤ ꯈꯔꯗꯤꯀꯣ ꯑꯁ ꯑꯉꯥꯡ ꯂꯧꯅꯤꯡꯗꯦ ꯆꯥꯛ ꯌꯦꯟꯖꯥꯡ ꯑꯣꯏꯅ ꯊꯣꯡꯒꯦ ꯍꯥꯏꯕꯁꯨ ꯂꯩꯕꯅꯤ
ꯎꯝ ꯑꯗꯅꯤ ꯑꯉꯥꯡ ꯂꯥꯎ ꯑꯉꯥꯡ ꯂꯥꯎꯕꯗꯤ ꯈꯔꯗꯤ ꯋꯥꯏꯗꯅ
ꯑꯥ
ꯆꯥꯛ ꯏꯟꯁꯥꯡ ꯊꯣꯡꯕꯗꯤ ꯏꯂꯥꯏ ꯂꯥꯏꯌꯦꯗ ꯑꯗꯨꯝ ꯊꯣꯡꯕ ꯌꯥꯏ ꯑꯉꯥꯡ ꯂꯥꯎꯕꯤꯅꯕ ꯃꯤ ꯂꯩꯔꯗꯤ
ꯑꯁ ꯃꯣꯏꯁꯦ ꯂꯧꯃꯟꯕꯒꯤ ꯅꯣꯏꯁꯦ ꯈꯥꯔꯕꯖꯥꯠꯅꯤꯀꯣ
ꯎꯝ
ꯑꯁ ꯅꯣꯡꯁꯦ ꯐꯔꯗꯤ ꯐꯅꯤꯗ ꯂꯩꯕ ꯅꯨꯡꯉꯥꯏ ꯅꯣꯡꯁꯦ ꯆꯨꯗ꯭ꯔꯗꯤ ꯊꯝꯃꯤꯕ
ꯍꯣꯏ ꯐꯤꯁꯨꯨ ꯀꯥꯟꯗ꯭ꯔꯦꯅꯦ ꯋꯥꯁꯤꯡ ꯃꯦꯆꯤꯟꯁꯨ ꯂꯩꯇꯕꯅꯤꯅꯀꯣ
ꯎꯝ ꯅꯝꯊꯤꯕꯅꯦ ꯐꯤꯔꯣꯜꯗꯣ ꯍꯣꯏ ꯂꯥꯛꯑꯦ ꯑꯗꯨ ꯑꯣꯏꯔꯁꯨ ꯎꯝ ꯁꯨꯕꯗꯣ ꯈꯨꯠꯅ ꯍꯦꯟꯅ ꯁꯨꯕꯅ ꯍꯦꯟꯅ ꯐꯩꯌꯦꯕ ꯑꯗꯨꯃꯗꯤ ꯕꯦꯁꯤꯠ ꯑꯆꯥꯎ ꯑꯆꯧ ꯑꯆꯧꯕꯒꯨꯝꯕꯀꯣ ꯑꯗꯨꯗꯤ ꯈꯔ ꯅꯨꯡꯉꯥꯏ ꯑꯩꯈꯣꯏ ꯐꯤꯔꯣꯟꯗꯤꯀꯣ ꯗ꯭ꯔꯥꯏꯌꯔꯗꯣ ꯍꯦꯟꯅ ꯀꯣ ꯐꯤꯔꯣꯜꯗꯣ ꯐꯠꯇꯕꯅꯦ ꯑꯗꯨꯝ ꯁꯦꯒꯥꯏꯕꯁꯨ ꯌꯥꯝ ꯊꯨ ꯑꯗꯣ ꯑꯁ ꯑꯩꯗꯤ ꯃꯔꯛ ꯃꯔꯥꯛ ꯑꯗꯨꯝ ꯁꯨꯑꯦ ꯑꯗꯣ ꯑꯌꯥꯝꯕꯗꯤ ꯑꯗꯨꯝ ꯈꯨꯠꯅ ꯑꯃ ꯑꯅꯤꯡꯕꯗꯤ ꯈꯨꯠꯅ ꯁꯨꯏ
ꯍ
ꯐꯤꯔꯣꯟꯗꯤꯀꯣ ꯑꯁ ꯍꯥꯢꯔꯅꯨ ꯍꯥꯟꯅ ꯇꯣꯏꯕꯅꯦ
ꯎꯝ ꯀꯇꯅꯤ ꯐꯤꯁꯨ ꯅꯨꯡꯇꯤꯒꯤ ꯁꯨꯕꯅꯤꯅꯀꯣ
ꯎꯝ ꯃꯤ ꯌꯥꯝꯕ ꯃꯤ ꯌꯥꯝ ꯌꯥꯝꯕꯒꯤꯀꯣ ꯅꯪꯒꯤ ꯈꯣꯟꯗꯣ ꯀꯔꯦ ꯀ꯭ꯔꯦ ꯀ꯭ꯔꯒ ꯆꯂꯦ ꯅꯪꯒꯤ ꯈꯣꯟꯗꯣ ꯇꯥꯗ ꯑꯃꯨꯛꯀ ꯇꯥ ꯑꯃꯨꯛꯀ ꯇꯥꯗꯕ ꯇꯧꯕ
ꯈꯪꯗꯦ ꯇꯥ ꯇꯨꯝ
ꯑ